ꯑ ꯇꯥꯏꯌꯦ ꯑ
ꯐꯝꯃꯣ ꯀꯩꯗꯧꯔꯝꯃꯤꯅꯣ
ꯀꯩ
ꯑꯣ ꯎꯝ
ꯅꯪ ꯗꯤ
ꯑꯗꯣ ꯑꯩ ꯁꯨꯝ ꯂꯩꯔꯝꯕꯅꯤꯗ ꯑꯗꯣ ꯄꯣꯊꯁꯦꯅꯀꯣ ꯑꯗꯨꯝ ꯂꯩꯔꯝꯕꯅꯦ
ꯎꯝ ꯄꯣꯊꯥꯕꯤ ꯁꯔꯛꯄꯨꯗꯤ ꯀꯣꯏꯕ ꯆꯠꯂꯣ ꯌꯥꯗ꯭ꯔꯥ
ꯉꯁꯥꯏ ꯍꯣꯏ ꯀꯣꯏꯁꯨ ꯆꯠꯂꯦꯗ ꯑꯗꯨꯝ ꯀꯣꯏꯃꯜꯂꯁꯨ ꯋꯥꯏꯅꯀꯣ
ꯑꯩꯈꯣꯏꯗꯤ ꯀꯣꯏꯕꯒ ꯑꯝꯇ ꯐꯪꯗꯦ ꯑꯗꯨꯕꯨ
ꯑꯗ ꯅꯣꯏꯗꯤ ꯀꯣꯏꯗꯁꯨ ꯌꯥꯔꯦ ꯀꯩꯅꯣ ꯃꯄꯥꯟꯗ ꯂꯩꯕꯅꯤꯅ
ꯑꯁ ꯌꯥꯔꯦ ꯃꯄꯥꯟ ꯂꯩꯔꯁꯨ ꯃꯅꯤꯄꯨꯔꯗ ꯂꯩꯔꯁꯨ ꯀꯣꯏꯕ ꯆꯠꯄꯕꯨꯗꯤ ꯆꯞ ꯃꯥꯟꯅꯗ꯭ꯔꯣ
ꯎꯝ ꯎꯝ ꯆꯨꯝꯃꯦ ꯑꯗꯨꯕꯨꯗꯤ ꯑꯗꯣ
ꯌꯨꯝꯗ ꯂꯩ
ꯎ ꯏꯃꯥꯡ
ꯑꯗꯨꯒ ꯎꯃꯪ ꯋꯥꯔꯤ ꯂꯩꯇ꯭ꯔꯕ ꯑꯝꯇ
ꯅꯦꯠ ꯅꯦꯠꯋꯥꯥꯛꯛꯇꯣ ꯅꯦꯠꯋꯔꯇꯣ ꯌꯥꯝ ꯅꯨꯡꯉꯥꯏꯇꯕ ꯈꯣꯟꯗꯣ
ꯗꯤ ꯑꯗꯨꯝ ꯇꯥꯏꯌꯦ ꯎꯝ
ꯅꯣꯏ ꯀꯩꯅꯣꯗꯤ ꯁꯤꯚꯜꯁꯇꯒꯗꯤ ꯆꯠꯂꯣꯅꯦ ꯆꯠꯇꯕ꯭ꯔꯣ
ꯀꯗꯥ ꯏꯗꯑꯕ
ꯁꯤꯕꯤꯁ
ꯎꯝ ꯑꯩ ꯆꯠꯦ
ꯆꯠꯅꯤꯡꯕ ꯐꯥꯎꯗ꯭ꯔꯣ
ꯑꯩꯗꯣ ꯏꯊꯟꯗ ꯂꯥꯛꯑꯦꯕꯀꯣ
ꯎꯝ
ꯏꯊꯟꯇ ꯂꯥꯛꯄꯒꯤ ꯑꯩ ꯏꯊꯟꯇ ꯑꯗꯨꯝ ꯂꯩꯌꯦ ꯑꯗꯨꯒꯤ ꯑꯦ ꯊꯟꯗꯜꯁꯨ ꯀꯣꯏꯕꯁꯨ ꯆꯠꯅꯤꯡꯗꯦ ꯍꯧꯖꯤꯛꯇꯤ ꯃꯤꯁꯤꯡꯁꯦ ꯌꯥꯝ ꯈꯪꯅꯗ꯭ꯔꯤꯕ ꯑꯩꯅ ꯈꯪꯕꯗꯣ ꯃꯤ ꯑꯃ ꯑꯅꯤ ꯈꯛꯇ ꯉꯥꯏꯔꯤꯕ ꯑꯩꯅ ꯈꯪꯕꯗꯣ ꯑꯗꯨꯒꯤ ꯀꯣꯏꯕꯒ ꯆꯦꯟ ꯃꯇꯝ ꯂꯩꯇ꯭ꯔꯤꯗ
ꯌꯥꯝꯅ ꯅꯨꯡꯉꯥꯏꯔꯝꯒꯅꯤ ꯑꯃꯔꯣꯝꯗꯀꯣ ꯏꯊꯟꯗ ꯆꯪꯕꯁꯦ
ꯎꯝ ꯅꯨꯡꯉꯥꯏꯇꯦꯗꯪ ꯑꯩ ꯑꯩ ꯏꯊꯟꯇ ꯀꯥꯗ ꯗꯨꯝ ꯂꯩꯔꯒ ꯂꯩꯕꯒꯤ ꯅꯨꯡꯉꯥꯏꯇꯦ
ꯑꯗꯣ ꯑꯗꯣ ꯅꯪ ꯗꯨꯝ ꯕ꯭ꯔꯦꯞꯇꯤ ꯑꯣꯏꯌꯦꯅꯦ ꯅꯪꯁꯦ ꯏꯊꯟꯗ ꯑꯗꯨꯃꯥꯏꯅ ꯆꯪꯉꯤꯁꯦ ꯑꯥꯗ ꯇꯥꯕ꯭ꯔꯥ ꯍꯜꯂꯣ
ꯀꯃꯥꯏꯅ ꯆꯪꯉꯤꯅꯣ
ꯍꯣꯏ ꯕ꯭ꯔꯦꯞꯇꯤ ꯇ ꯕ꯭ꯔꯦꯞꯇꯤ ꯑꯣꯏꯌꯦꯕ ꯅꯪꯁꯦ ꯑꯥ ꯇꯥꯟꯅ ꯏꯊꯟꯗ ꯆꯪꯉꯤꯗꯣ
ꯑꯗꯨ ꯈꯪꯗꯦ ꯍꯥꯏꯕ ꯑꯩꯁꯨ ꯀꯃꯥꯏꯅ ꯀꯃꯥꯏꯅ ꯆꯪꯉꯤꯅꯣ ꯏꯊꯟꯇ ꯑꯗꯨꯃꯥꯏꯅ ꯑꯁꯤ ꯇꯥꯅ ꯃꯤꯅ ꯉꯥ ꯏꯅꯦ ꯑꯩꯈꯣꯏ ꯑ ꯑꯩꯈꯣꯏꯒꯤ ꯀ꯭ꯂꯥꯁꯃꯦꯠꯁꯤꯡꯅ ꯑꯗꯨꯃꯥꯏꯅ ꯍꯥꯏꯌꯦ ꯅꯪ ꯀꯃꯥꯏꯅ ꯁꯤꯗ ꯆꯪꯉꯤꯅꯣ ꯍꯥꯏꯔꯒ ꯑꯩꯅ ꯃꯅꯤꯄꯨꯔꯗꯒꯤꯅꯤ ꯍꯥꯏꯔꯗꯤ ꯍꯥꯏꯗꯤ ꯌꯥꯝ ꯂꯥꯞꯄꯦꯅꯥ ꯃꯣꯏꯒꯗꯤ
ꯑꯗꯨꯅꯦ ꯀꯅꯥꯅ ꯀꯅꯥꯒꯤ ꯃꯇꯦꯡ ꯂꯧꯔ ꯆꯪꯉꯤꯅꯣ ꯏꯁ ꯏꯊꯟꯗ ꯑꯗꯨꯝ ꯊꯤꯔ ꯆꯪꯉꯤꯔꯥ ꯑꯗꯨꯏ ꯇꯥꯡꯗ ꯇꯪ
ꯑꯩꯒꯤ ꯀ ꯑꯩꯒꯤ ꯍꯥꯏꯇꯥꯔꯦ ꯑꯩꯒꯤ ꯀꯀꯥ ꯍꯥꯏꯇꯥꯔꯦ ꯃꯥꯅ ꯁꯦꯝꯕꯤꯕꯅꯤꯗ ꯑꯩꯒꯤ ꯀꯩꯅꯣꯒꯤ
ꯎꯝ ꯑꯗꯣ ꯅꯪꯒꯤꯗꯤ ꯐꯥꯗꯣꯏꯅꯦꯕ ꯑꯩꯗꯤ ꯑꯦꯛꯁ ꯑꯦꯛꯁꯄꯤꯔꯦꯟꯁ ꯎꯝ ꯀꯀꯥꯅꯦꯕꯀꯣ ꯑꯦꯛꯁꯀꯔꯦꯟ ꯅꯪ
ꯑꯩ ꯁꯨꯝ ꯈꯪꯅꯤꯡꯕꯩꯅꯤꯗ ꯏꯁꯥꯒꯤꯗꯤ ꯀꯥꯟꯅꯍꯧꯗꯣꯏꯅꯦ ꯍꯥꯏꯗꯤ ꯑꯦꯛꯁꯄꯤꯔꯦꯟ ꯑꯅꯧꯕ ꯂꯥꯏꯔꯤꯛ ꯁꯨ ꯐꯖꯅ ꯈꯪꯍꯧꯕ ꯂꯝꯁꯨ ꯀꯣꯏꯍꯧꯕ ꯑꯗꯨꯃꯥꯏꯅ ꯇꯧꯔꯒ ꯀꯣ
ꯎꯝ
ꯄꯤ ꯑꯩꯆ ꯗꯤꯁꯨ ꯑꯗꯨꯗ ꯇꯧꯒꯦꯅ ꯈꯟ ꯈꯟꯕꯤꯕ꯭ꯔꯥ
ꯍꯣꯏ ꯁꯤꯗ ꯇꯧꯒꯦ ꯀꯥꯏꯅ ꯈꯜꯂꯦ ꯑꯗꯨ ꯀꯃꯥꯏ ꯇꯧꯗꯣꯏꯅꯣ ꯈꯪꯗꯦ
ꯌꯥꯏ ꯌꯥꯏ ꯂꯩꯌꯣ ꯑꯩ ꯑꯩꯁꯨ ꯀꯣꯏ ꯀꯣꯏꯔꯛꯀꯦꯀꯣ ꯅꯣꯡꯃ
ꯀꯣꯏꯔꯛꯑꯣ
ꯀꯣꯏꯔꯛꯀꯦ ꯑꯗꯨꯝ ꯑꯩꯁꯨ ꯁꯥꯎꯠꯁꯦ ꯆꯠꯅꯤꯡꯕꯀꯣ ꯑꯗꯨꯝ ꯎꯇꯤꯒꯗ ꯆꯠꯅꯤꯡꯉꯦꯕ ꯑꯩꯁꯦ ꯎꯇꯤ ꯍꯤꯜꯁꯦ ꯑꯩ ꯈ꯭ꯋꯥꯏ ꯆꯠꯅꯤꯡꯕ ꯃꯐꯝꯅꯦ ꯍꯧꯖꯤꯛ
ꯆꯠꯄ ꯌꯥꯏꯅ ꯅꯣꯏ ꯃꯇꯝ ꯂꯩꯔꯗꯤ
ꯎꯝ ꯑꯗꯣ ꯏꯁꯥꯗꯤ ꯆꯍꯤ ꯀꯌꯥ ꯁꯨꯔꯕꯅꯣ
ꯑꯩꯁ ꯇꯦꯡ ꯁ ꯍꯥꯏ ꯍꯥꯏꯅꯤꯡꯇꯦꯗ
ꯑꯗꯨꯝ ꯍꯥꯏꯕꯁꯨ
ꯅꯨꯄꯤ ꯅꯨꯞ ꯄꯤꯅ ꯃꯣꯏꯒꯤ ꯆꯍꯤ ꯍꯥꯏꯔꯗꯤ ꯁꯨꯡ ꯁꯨꯡꯁꯨꯝ ꯆꯨꯝꯗꯦ ꯍꯥꯏꯕꯗꯣ ꯈꯪꯗ꯭ꯔꯣ ꯑꯗꯨꯒꯤ ꯑꯩ ꯍꯥꯏꯔꯔꯣꯏꯒꯦ
ꯆꯨꯝ ꯆꯨꯝꯗꯅꯕꯗꯣ ꯍꯥꯏ ꯍꯥꯏꯅꯤꯡꯗ꯭ꯔꯦ ꯁꯤꯅꯦꯕꯀꯣ
ꯑꯣ ꯑꯍꯥꯍ
ꯑꯗꯣ ꯀꯔꯤꯁꯨ ꯀꯥꯏꯗꯦ ꯀꯩꯅꯣ ꯍꯥꯏꯕꯗ ꯀꯩ
ꯇꯜꯂꯦ ꯑꯩꯅ ꯇꯜꯂꯦꯗꯤ ꯇꯟꯅꯦ
ꯑꯣꯀꯦ
ꯑꯗꯨ ꯆꯍꯤ ꯀꯌꯥ ꯆꯍꯤ ꯀꯌꯥ ꯑꯣꯏꯔꯝꯗꯧ ꯃꯥꯜꯂꯦ
ꯅꯪ ꯈꯣꯟ ꯇꯥꯔꯒꯀꯣ
ꯑꯥ
ꯑꯗꯨ ꯀꯣꯟ ꯇꯥꯔꯒ ꯍꯥꯏꯔꯛꯒꯦ ꯆꯍꯤ ꯀꯨꯟꯅꯤꯊꯣꯏ ꯀꯨꯟꯍꯨꯝꯗꯣꯏ ꯑꯗꯨꯃꯥꯏꯅ ꯑꯣꯏꯔꯝꯒꯅ ꯃꯥꯜꯂꯦ ꯀꯨꯟꯅꯤꯊꯣꯏ
ꯀꯨꯟꯍꯨꯝꯗꯣꯏ
ꯈꯪꯗꯦ ꯈꯪꯗꯦ ꯍꯥꯏꯕ
ꯒꯅꯤ ꯑꯗꯨꯋꯥꯏꯗꯗꯤ ꯑꯣꯏꯒꯅꯤ ꯅꯪ ꯍꯣꯟꯖꯕ ꯇꯥꯕꯗ ꯑꯗꯣ ꯏꯁꯩꯒꯨꯝꯕꯁꯨ ꯁꯛꯄꯤꯕ꯭ꯔꯣ ꯁꯣꯝ
ꯏꯁꯩ ꯁꯛꯄ ꯍꯩꯇꯦ ꯑꯩꯉꯣꯟꯗꯗꯤ ꯏꯁꯩꯒ ꯍꯥꯏꯁꯦ ꯖꯦꯔꯣ ꯄꯥꯔꯁꯦꯟ
ꯅꯪ ꯈꯣꯟꯗꯤ ꯇꯥꯕ ꯌꯥꯝ ꯅꯨꯡꯉꯥꯏꯌꯦ ꯅꯪ ꯏꯁ ꯁꯦꯡꯕꯅꯦ ꯑꯅ ꯀꯩꯅꯣ ꯇꯧꯔꯝꯒꯗꯧ ꯃꯥꯟꯂꯦ ꯏꯁꯩꯁꯦ ꯁꯛꯂꯝꯝꯒꯗꯧ ꯃꯜꯅꯦꯅꯦ
ꯌꯥꯔꯦꯀꯣ ꯄꯛꯇ꯭ꯔꯦ ꯅꯪ ꯈꯛꯇꯅꯦ ꯑꯗꯨꯃꯥꯏꯅ ꯍꯥꯏꯕꯗꯣꯅꯤ ꯑꯝꯇ ꯍꯥꯏꯅꯗꯅꯕꯅꯦ
ꯑ ꯃꯤ ꯍꯥꯏꯅꯗꯕꯗꯣ ꯑꯩꯅ ꯑꯦ ꯑꯩꯅ ꯀꯩꯅꯣ ꯇꯧꯔꯒ ꯍꯥꯏꯔꯤꯅꯦ ꯀꯩꯅꯣ
ꯑꯣꯏꯅꯦ ꯐꯥꯔꯦꯅꯦ ꯑꯗꯨꯃꯥꯏꯅ ꯍꯥꯏꯕꯒꯤ ꯌꯥꯝꯅ ꯊꯥꯒꯠꯆꯔꯤ ꯍꯥꯏꯇꯥꯔꯦ
ꯍꯣꯏ ꯑꯁꯦꯡꯕꯅꯦ ꯑꯗꯨꯝ ꯁꯦꯡꯉꯦꯕꯀꯣ ꯌꯥꯝꯅ ꯁꯥꯔꯞ ꯑꯣꯏꯕꯗꯣ ꯑꯗꯨꯝ ꯑꯣꯏꯌꯦ ꯀꯦꯅꯤꯗ
ꯑꯗꯨꯕꯨ ꯏꯁꯩ ꯆꯠꯄ ꯀꯥꯟꯗꯇꯤ ꯂꯣꯏꯔꯦ ꯂꯣꯏꯔꯦ
ꯉꯁꯤ ꯀꯔꯤ ꯊꯕꯛ ꯂꯩꯕꯣ
ꯑ ꯉꯁꯤꯗꯤ ꯑꯗꯨꯝ ꯂꯩꯌꯦ ꯑꯁ ꯑꯩꯒꯤ ꯄ꯭ꯔꯣꯖꯦꯛ ꯃꯌꯥꯝ ꯇꯧꯅꯤꯡꯉꯥꯏ ꯂꯩꯌꯦ ꯗꯦꯠ ꯂꯥꯏꯟ ꯃꯌꯥꯝ ꯂꯩꯌꯦ ꯑꯗꯨ ꯇꯧꯒꯦ ꯇꯧꯔꯒ ꯑꯗꯨꯝ ꯑꯩꯒꯤ ꯂꯦꯞꯁꯦ ꯄꯨꯊꯣꯛꯑꯒ ꯑꯣꯟ ꯇꯧꯔꯒ ꯑꯗꯨꯝ ꯐꯝꯃꯒ ꯂꯩꯌꯦ ꯇꯧꯗꯕꯤꯗꯥ
ꯑꯁ ꯏꯕꯥꯅꯤ ꯆꯞ ꯃꯥꯟꯅꯩ ꯑꯩꯁꯨ ꯊꯕꯛ ꯑꯃ ꯇꯧꯔꯝꯃꯅꯤ ꯉꯍꯥꯛꯇꯪ ꯄꯣꯊꯥꯍꯅꯤꯡꯕꯒꯤꯀꯣ ꯍꯤꯞ ꯊꯥꯔꯒ ꯑꯣꯟ ꯇꯧꯔꯒ ꯂꯩꯌꯣꯅꯤ ꯆꯞ ꯃꯥꯟꯅꯩꯅꯦꯅꯤ
ꯐꯣꯟꯗꯒꯤ ꯂꯨꯞꯄꯒ ꯁꯤꯗꯧꯔꯦ ꯑꯩꯁꯦ
ꯑꯗꯣ ꯑꯔꯦꯝ ꯃꯗꯨꯗ ꯅꯠꯇꯦꯗꯅꯥ
ꯑꯗ ꯀꯩꯅꯣ ꯐꯣꯟꯁꯦ ꯍꯥꯏꯗꯤ ꯔꯤꯜꯁꯀꯨꯝꯕꯁꯨ ꯍꯦꯛꯇ ꯄꯣꯊꯥꯒꯦ ꯇꯧꯔꯒ ꯀꯩꯅꯣ ꯑꯩꯁꯦ ꯑ ꯂꯥꯏꯔꯤꯛ ꯄꯥꯕꯒꯁꯦ ꯑꯃꯇ ꯆꯪꯗꯦ ꯍꯥꯏꯕ ꯃꯤ ꯃꯤꯅꯤꯠ ꯑꯃꯒꯨꯝꯕ ꯌꯦꯡꯒꯦ ꯍꯦꯛꯇ ꯐꯝꯃꯒꯁꯨ ꯐꯣꯟꯗ ꯍꯦꯛꯇ ꯍꯦꯛꯇ ꯍꯦꯛꯇ ꯑꯁ ꯌꯥꯗꯦꯗꯥ ꯀꯃꯥꯏ ꯇꯧꯗꯣꯏꯅꯣ ꯈꯪꯗꯦ ꯂꯥꯏꯔꯤꯛ ꯄꯥꯅꯤꯡꯕ ꯀꯩꯅꯣ ꯎ ꯍꯤꯗꯥꯛꯀꯨꯝꯕ ꯂꯩꯔꯗꯤ ꯐꯥꯗꯣꯏꯕ
ꯆꯨꯝꯃꯦꯅ ꯈꯪ ꯍꯤꯗꯥꯛ ꯂꯩꯔꯗꯤ ꯌꯥꯝ ꯐꯒꯗꯧꯕ
ꯅꯪꯗꯤ ꯀꯩ ꯊꯕꯛ ꯇꯧꯒꯦ ꯌꯥꯔꯦ ꯍꯥꯏꯅꯤꯡꯗ꯭ꯔꯁꯨ ꯍꯥꯏꯅꯤꯡꯗ꯭ꯔꯗꯤ ꯍꯥꯏꯗ꯭ꯔꯁꯨ
ꯎꯝ ꯑꯩꯗꯤ ꯍꯥꯏꯒꯅꯤ ꯑꯩ ꯑꯗꯨꯝ ꯂꯩꯌꯦꯗ ꯌꯨꯝꯗꯀꯣ ꯑꯗꯨꯝ ꯑꯩ ꯌꯨꯝꯗ ꯂꯩꯌꯦ ꯑꯗꯨꯝ ꯑꯩꯗꯤ
ꯎꯝ
ꯊꯕꯛ ꯑꯗꯨꯝ
ꯑꯉꯥꯡ ꯂꯥꯏꯔꯤꯛ ꯇꯥꯛꯄ ꯈꯣꯠꯄ ꯈꯣ ꯑꯗꯨꯝ ꯈꯔ ꯇꯧꯔꯦ ꯑꯩ ꯏꯁꯥꯒꯤ ꯈꯔ ꯌꯦꯡꯂꯒꯀꯣ
ꯎꯝ
ꯃꯥꯏ ꯇꯧꯔꯦ ꯑꯩꯁꯨ ꯃꯄꯥꯟꯗ ꯀꯨꯏꯅ ꯂꯩꯔꯨꯔꯦ ꯊꯕꯛꯁꯨꯨ ꯈꯔ ꯁꯨꯕ ꯈꯔ ꯊꯕꯛ ꯇꯧꯕ ꯈꯣꯠꯄ ꯇꯧꯔꯝꯕꯅꯦ ꯃꯄꯥꯟꯗ ꯂꯤꯗꯀꯣ
ꯎꯝ
ꯀꯨꯏꯗ꯭ꯔꯦꯁꯨ ꯂꯥꯛꯄ
ꯗꯦꯜꯂꯤꯗ ꯂꯩꯕꯁꯦ ꯌꯥꯝ ꯁꯥꯔꯝꯗꯧ ꯃꯥꯜꯂꯦ ꯑꯗꯨꯗꯁꯨ
ꯁꯥꯏ ꯁꯥꯕꯗꯤ
ꯅꯨꯡꯗꯤ ꯅꯨꯡꯉꯥꯏꯕ꯭ꯔꯥ ꯑꯗꯨꯒꯣ
ꯅꯨꯡꯉꯥꯏꯕꯒꯤ ꯍꯥꯏꯔꯗꯤ ꯅꯨꯡꯉꯥꯏꯕ ꯅꯨꯡꯉꯥꯏꯕꯒꯤ ꯍꯥꯏꯔꯗꯤ ꯑꯗꯨꯝ ꯍꯪꯗ꯭ꯔꯁꯨ ꯌꯥꯔꯤ ꯅꯨꯡꯉꯥꯏꯕꯒꯤꯗꯤ
ꯅꯨꯡꯉꯥꯏꯕꯒꯤ ꯃꯇꯥꯡꯗꯗꯤꯀꯣ
ꯟ ꯇꯥꯖꯔꯦ
ꯍꯥꯏꯕꯗꯤ ꯀꯦꯄꯤꯇꯦꯜꯅꯤꯅꯀꯣ ꯍꯥꯏ ꯍꯥꯏꯗꯤ ꯑꯩꯈꯣꯏꯅ ꯑꯄꯥꯝꯕ ꯃꯌꯥꯝꯗ ꯑꯗꯨꯝ ꯍꯥꯏꯗꯤ ꯑꯦꯛꯁꯄꯣꯖꯔꯗꯨꯣ ꯌꯥꯝꯃꯦꯀꯣ ꯑꯗꯨꯗꯒꯤꯗꯤ ꯑꯩꯈꯣꯏꯅ ꯁꯤ ꯄꯥꯝꯃꯦ ꯍꯥꯏꯕꯗ ꯐꯪꯗꯕ ꯂꯩꯇ꯭ꯔꯦ ꯍꯥꯏꯕꯅꯤꯅ ꯑꯗꯨꯝ ꯅꯨꯡꯉꯥꯏꯕꯒꯤꯗꯤꯀꯣ ꯑꯩꯈꯣꯏ ꯂꯛꯖꯔꯤꯒꯤ ꯑꯣꯏꯒꯦꯔꯥ ꯑꯦꯅꯤ ꯑꯩꯈꯣꯏ ꯀꯝꯐꯣꯔꯇꯦꯕꯜ ꯀꯝꯐꯣꯔꯠ ꯑꯣꯏꯕꯒꯤ
ꯑꯩꯈꯣꯏ ꯅꯣꯔꯠ ꯏꯁ ꯁꯤꯡꯁꯦ ꯍꯣꯏ ꯅꯣꯔꯠ ꯏꯁꯁꯤꯡꯦ ꯦ ꯗꯦꯜꯂꯤꯗ ꯑꯌꯥꯝꯕꯅ ꯂꯩꯅꯕ ꯃꯥꯜꯂꯦ ꯏꯃꯥꯟꯅꯕꯤ ꯃꯅꯄꯥ ꯍꯣꯏ ꯃꯤ ꯌꯥꯝ ꯁꯨꯖꯨꯗ ꯂꯩ
ꯎꯝ ꯂꯩꯕꯅꯦ ꯑꯗꯨꯝ ꯂꯩꯕꯗꯤ ꯅꯨꯡꯉꯥꯏꯌꯦꯀꯣ ꯑꯗꯣ
ꯎꯝ
ꯁꯥꯃꯟꯕꯁꯤꯗ ꯑꯩꯅ ꯇꯟꯕꯀꯣ ꯑꯗꯨꯒꯤ ꯁꯥꯕꯁꯦ ꯑꯩꯅ ꯀꯌꯥ ꯄꯥꯝꯗꯕ ꯗꯒꯤ ꯀꯍꯂ꯭ꯔ
ꯁꯤꯗꯁꯨ ꯌꯥꯝ ꯐꯔꯦ ꯁꯤꯗꯗꯤ ꯁꯃꯤꯠ ꯑꯣꯏꯌꯦ ꯁꯥꯕꯗꯣ ꯑꯗꯨꯒꯤ ꯅꯨꯡꯉꯥꯏꯇꯦ
ꯃꯥꯒꯤ ꯍ꯭ꯌꯨꯃꯤꯠ ꯑꯣꯏꯒꯅꯤ ꯃꯔꯝꯗꯤ ꯅꯣꯏꯗꯤ ꯁꯃꯨꯗ꯭ꯔ ꯅꯛꯅꯕꯅꯤꯅꯀꯣ
ꯎꯝ ꯂꯣꯏꯔꯦ ꯑꯗꯨꯒꯤ ꯉꯥꯎꯕꯒꯤ ꯁꯔꯨꯛꯄꯨꯗꯤ ꯉꯥꯎꯕꯒꯤ ꯍꯥꯏꯔꯣꯏꯗꯣ ꯍꯦꯟꯅ ꯍꯦꯟꯅ ꯃꯨꯈ꯭ꯔꯅꯤ ꯍꯣꯔꯦꯟꯗꯤ ꯃꯣꯏꯒ ꯆꯞ ꯃꯥꯟꯅꯔꯒ ꯑꯃꯨꯛꯒ ꯊꯣꯛꯂꯥꯛꯇꯣꯏꯅꯦ
ꯎꯝ ꯑꯗꯨ ꯀꯥꯟꯗꯅꯦ ꯐꯔꯛ ꯇꯥꯗꯣꯏꯁꯦꯀꯣ ꯎꯝ ꯑꯁ ꯃꯁꯤꯗꯤ ꯑꯩ ꯈꯪꯗꯦꯒꯥꯢ ꯍꯥꯏꯔꯛꯀꯅꯦꯕ ꯌꯨꯝꯗꯀꯣ ꯁꯤꯗꯤ ꯏꯆꯥꯡ ꯁꯤꯗꯤ ꯏꯆꯥꯅꯨꯄꯤꯗꯣ ꯅꯠꯇꯦꯍꯦ ꯁꯥꯖꯤꯟꯕꯅꯦ ꯒꯥꯢꯅ ꯍꯥꯏꯔꯛꯀꯅꯤꯀꯣ ꯅꯪꯅꯗꯤ ꯅꯪꯗꯤ ꯍꯔꯥꯎ ꯍꯔꯥꯎꯅ ꯂꯥꯛꯄ ꯑꯁꯣꯝꯗꯅ ꯁꯤꯗꯤ ꯀꯅꯥꯅꯣ ꯀ ꯇꯧꯔꯗꯤꯀꯣ ꯊꯃꯣꯏ ꯌꯥꯝ ꯁꯣꯛꯀꯅꯤꯀꯣ ꯑꯗꯣ ꯍꯤꯌꯨꯃꯤꯗꯤꯇꯤ ꯑꯣꯏꯕ ꯃꯐꯝꯁꯦ
ꯎꯝ
ꯃꯣꯏꯁꯦ ꯑꯩꯈꯣꯏ ꯀꯨꯆꯨꯗꯤ ꯊꯣꯛꯄꯅꯤꯗ
ꯀꯨꯆꯨ ꯊꯣꯛꯇꯦꯍꯦ ꯑꯝꯇ ꯌꯨꯝꯗ ꯂꯩꯕ ꯀꯥꯟꯗ ꯑꯣꯏꯅ ꯀꯨꯆꯨꯗꯣ ꯊꯣꯛꯕ ꯃꯥꯜꯂꯦ ꯁꯤꯗꯗꯤ ꯑꯩꯗꯤ ꯑꯩꯗꯤ ꯃꯄꯥꯟ ꯑꯁ ꯈꯪꯗꯦ ꯃꯄꯥꯟꯗꯤ ꯁꯨꯡꯊꯣꯛ ꯊꯣꯛꯂꯛꯇꯦ ꯑꯗꯨꯕꯨ ꯀ ꯈꯪꯗꯦ ꯃꯣꯏꯒꯤ ꯆꯥꯛ ꯌꯦꯟꯁꯥꯡꯅꯔ
ꯎꯝ
ꯆꯝꯐꯨꯠꯒꯨꯝꯕ ꯕꯣꯜꯒꯨꯝꯕ ꯆꯥꯅꯤꯡꯉꯦ ꯑꯗꯨꯕꯨ ꯐꯪꯗꯦ ꯁꯤꯗꯗꯤ
ꯃꯣꯏꯅ ꯃꯣꯏ ꯑꯗꯨꯕꯨꯗꯤ ꯆꯥꯟꯅꯗꯕꯒꯤ ꯑꯣꯏꯔꯝꯒꯅꯤꯅꯦꯀꯣ
ꯎꯝ ꯆꯥꯗꯦ ꯃꯣꯏꯅ ꯑꯩ ꯑꯩꯈꯣꯏꯅ ꯕꯣꯏꯜꯒꯨꯝꯕ ꯆꯥꯅꯤꯡꯉꯦ ꯍꯥꯏꯕ ꯀꯥꯟꯗ ꯃꯣꯏꯗꯨ ꯒ꯭ꯌꯥꯟ ꯇꯥꯗꯕꯅꯦ ꯀꯩꯅꯣ ꯕ꯭ꯔꯣꯏꯜꯗꯤ ꯀꯥꯏꯅ ꯈꯪꯗꯦ ꯃꯣꯏꯗꯤ ꯑꯗꯨꯒꯨꯝꯕ ꯑꯝꯇ ꯆꯥꯗꯕꯒꯤ
ꯁꯣꯝ ꯀꯣ ꯀꯨꯏꯅ ꯂꯩꯔꯛꯄ ꯀꯥꯟꯗꯀꯣ ꯑꯩꯈꯣꯏꯒꯤ ꯕꯣꯏꯜꯗꯣ ꯅꯪ ꯂꯥꯁꯇ ꯍꯩꯅꯔꯣꯏ ꯑꯩ ꯍꯥꯏꯕꯤꯒꯦꯀꯣ ꯅꯪ ꯍꯧꯖꯤꯛ ꯑꯁꯤꯟꯕ ꯔꯥꯏꯇꯥ ꯑꯗꯨ ꯑꯗꯥ ꯑꯗꯨꯗꯒꯤꯗꯤ ꯏꯗꯂꯤ ꯗꯣꯁꯥ ꯀꯌꯥꯝꯗꯣ ꯑꯗꯨꯝ ꯆꯥꯎꯕꯀꯣ ꯆꯍꯤ ꯑꯅꯤ ꯑꯍꯨꯝ ꯆꯥꯔꯛꯑꯣ ꯑꯗꯨꯒ ꯌꯨꯝ ꯊꯣꯔꯛꯄ ꯀꯥꯟꯗꯀꯣ ꯑꯩꯈꯣꯏꯒꯤ ꯆꯥꯛ ꯌꯦꯟꯁꯥꯡꯗꯣ ꯆꯥꯕ ꯍꯩꯅꯔꯣꯏꯅꯦ ꯅꯪ ꯑꯁꯤꯟꯕ ꯃꯌꯥꯝꯗꯣ ꯑꯁꯤꯟꯕ ꯃꯌꯥꯝꯗꯣ ꯌꯥꯎꯗꯕꯤꯗꯅꯦ ꯆꯥꯛ ꯆꯥꯕꯀꯣ ꯑꯁ
ꯑꯗꯨꯕꯨ ꯑꯩꯗꯤ ꯁꯥꯒꯨꯝꯕ ꯊꯣꯡꯕ ꯀꯥꯟꯗꯁꯨ ꯌꯨꯝꯗꯁꯨ ꯀꯩꯅꯣ ꯆꯝꯐꯨꯠꯒꯨꯝꯕ ꯈꯔ ꯃꯤꯅ ꯊꯣꯡꯅꯩ ꯑꯩꯅ ꯑꯗꯨꯒꯨꯝꯕꯗꯤ ꯑꯩꯗꯤ ꯄꯥꯝꯗꯦ